ꯇꯥ
ꯇꯥꯏꯌꯦ ꯇꯥꯏꯌꯦ
ꯀꯩꯗꯧꯔꯤꯒꯦ
ꯄꯣꯊꯔꯤꯌꯦ ꯇꯨꯝꯈ꯭ꯔꯅꯤ꯫ ꯇꯨꯝꯒ꯭ꯔꯦꯗ ꯑꯗꯨ ꯑꯣꯢꯔꯁꯨ ꯑꯗꯨꯝ ꯐꯣꯟ ꯄꯥꯢꯔ ꯂꯩꯕꯅꯤ꯫
ꯎꯝ ꯀꯩ ꯏꯟꯖꯥꯡ ꯆꯥꯔꯒꯦ
ꯉꯁꯤꯗꯤ ꯌꯦꯟꯁꯥ ꯆꯥꯢ꯫
ꯍꯥꯎꯋꯦꯀꯣ
ꯍꯣꯏ ꯑꯗꯨꯝ ꯍꯥꯎꯔꯦ ꯍꯥꯏꯕ ꯇꯥꯔꯦ ꯍꯧꯗ꯭ꯔꯁꯨ ꯍꯥꯎꯔꯦ
ꯍꯥꯎꯇꯦ ꯑꯩꯈꯣꯢꯒꯤ ꯍꯥꯢꯅꯤꯡꯗ꯭ꯔꯦ ꯍꯥꯎꯇꯕꯒꯤ꯫
ꯑꯣꯛꯇꯁꯨ ꯍꯥꯏꯕ ꯌꯥꯏ ꯗꯅ꯫
ꯑꯩꯗꯣ ꯉꯁꯤ ꯆꯥꯛ ꯆꯥꯗ꯭ꯔꯕ꯫
ꯎ
ꯑ ꯉꯁꯤ ꯆꯥꯛ ꯆꯥꯗ꯭ꯔꯦ ꯑꯗꯨꯒꯒꯤ ꯍꯟꯖꯥꯡ ꯍꯥꯏꯔꯒꯦ꯫
ꯀꯔꯤ ꯆꯥꯌꯦꯕꯥ꯫
ꯆꯥꯛ ꯆꯥꯗꯕꯤꯗ ꯃꯦꯒꯤ ꯈꯛꯇꯪ ꯆꯥꯔꯕ꯫
ꯃꯤꯒꯤ꯫
ꯎꯝ
ꯍꯤꯗꯛ ꯆꯈ꯭ꯔꯦ꯫
ꯑꯧ꯫
ꯑꯗꯨꯁꯨ ꯍꯥꯎꯕꯅꯤꯅ ꯃꯔꯛ ꯃꯔꯛꯇ ꯑꯗꯨꯁꯨ ꯅꯨꯡꯉꯥꯏꯕꯅꯤ꯫
ꯎꯝ
ꯕꯣꯜ ꯌꯦꯡꯕꯔꯣ ꯉꯁꯥꯏ ꯑꯌꯨꯛ ꯑꯔꯒꯦꯟꯇꯤꯅꯥ ꯒꯤ꯫
ꯌꯦꯡꯗꯦꯗ
ꯎꯝ ꯅꯜꯗꯒꯤꯤ ꯀꯟꯁꯇꯅꯦ ꯅꯪꯗꯤꯒꯣ
ꯎꯝ꯫
ꯍꯌꯦꯡꯗꯤ ꯌꯦꯡꯕ ꯇꯥꯔꯦ ꯃꯟꯗꯦꯗ ꯌꯦꯡꯕ ꯇꯥꯔꯦꯗꯅ ꯑꯗꯨꯗꯤ ꯇꯨꯌꯦꯜꯐ ꯊꯥꯔꯇꯤꯗ ꯫
ꯏꯗꯧ ꯃꯥꯜꯂꯦ꯫
ꯁ꯭ꯄꯦꯟꯒ ꯁꯅꯒꯅꯤ꯫
ꯎꯝ꯫
ꯑꯗꯨꯗ ꯉꯝꯃꯗꯤ ꯉꯝꯈ꯭ꯔꯦ ꯉꯝꯗ꯭ꯔꯗꯤ꯫ ꯑꯩꯒꯤ ꯂꯥꯁ ꯋꯥꯔꯜ ꯀꯞ ꯂꯣꯢꯈ꯭ꯔꯦ꯫ ꯑ ꯑꯥꯢ ꯑꯦꯝ ꯕꯦꯛ ꯑꯥꯢ ꯑꯦꯝ ꯕꯦꯛ ꯍꯥꯢꯔꯒ ꯀꯔꯤ ꯇꯧꯕꯖꯥꯔꯦ ꯅꯩꯔꯛꯇ꯭ꯔꯦꯅ ꯃꯥꯁꯦ꯫ ꯑꯦꯝ ꯗꯦꯛ ꯑꯦꯝꯗꯦꯛ ꯍꯥꯏꯔꯒ ꯅꯔꯛꯇ꯭ꯔꯤꯅꯦ꯫
ꯃꯥꯅ ꯅꯠꯇꯦꯗꯅ ꯑꯃꯨꯛ ꯃꯥꯒꯤ ꯐꯦꯟꯁꯤꯡꯅ ꯇꯧꯔꯤꯅꯤꯗꯅ
ꯑꯥꯝ ꯕꯦꯛ ꯑꯥꯝ ꯕꯦꯛ ꯍꯥꯏꯕꯇꯥ
ꯃꯁꯥꯅꯗꯤ ꯀꯩꯝꯇ ꯈꯪꯖꯗꯦꯕꯀꯣ ꯃꯥꯁꯦ ꯐꯦꯟꯈꯩꯅ
ꯁꯨ ꯔꯣꯅꯥꯜꯗꯣꯒꯤ ꯐꯦꯟꯅꯤꯗ꯫
ꯑꯪ ꯁꯦꯡꯕꯩꯔꯣ꯫
ꯑꯗꯨꯅꯦ ꯅꯪꯉꯣꯟꯗ ꯋꯥꯔꯤ ꯁꯥꯔꯤꯁꯦ꯫
ꯌꯥꯝ ꯐꯩꯅꯦ
ꯎꯝ꯫ ꯅꯪ ꯅꯃꯥꯟꯅꯕꯤꯗꯨꯁꯨ ꯑꯩ ꯁꯥꯟꯅꯩꯅꯦ꯫ ꯊ꯭ꯔꯤ ꯁꯕꯦꯟ ꯑꯩꯇ ꯇꯨ
ꯈꯪꯗ꯭ꯔꯦ ꯑꯗꯨꯝ ꯍꯣꯔꯦꯟ ꯌꯦꯡꯒꯦ ꯍꯣꯔꯦꯟ ꯌꯦꯡꯒꯦ꯫
ꯇꯨꯝꯈꯤꯔꯣꯏꯗ꯭ꯔꯣ ꯅꯪꯕꯨ꯫
ꯇꯨꯝꯈꯤꯔꯣꯏꯌꯦ
ꯄꯨꯡ ꯀꯌꯥ ꯇꯨꯝꯗꯕ꯫
ꯑꯩꯗꯤ ꯊꯦꯡꯅ ꯇꯨꯝꯕꯅꯦ ꯄꯨꯡ ꯑꯅꯤꯗ
ꯎꯝ
ꯉꯟꯅ ꯇꯨꯝꯕ꯭ꯔꯣ ꯅꯪꯗꯤ꯫
ꯑꯍ ꯇꯨꯝꯗꯦ
ꯍꯥꯥ꯫
ꯇꯨꯝꯗꯤꯌꯦ ꯉꯟꯂꯦ ꯇꯨꯝꯗꯦ꯫
ꯃꯟꯂꯦꯗꯀꯣ ꯅꯪꯁꯨ꯫
ꯊꯦꯡꯅ ꯇꯨꯝꯃꯦ ꯎꯝ
ꯍꯌꯦꯡ ꯄꯨꯡ ꯀꯌꯥꯗ ꯍꯧꯒꯠꯀꯅꯤ
ꯑꯩꯠ ꯅꯥꯏꯟ
ꯊꯦꯡꯉꯦꯍꯦ ꯅꯪꯁꯨ ꯑꯩ ꯈꯤꯇꯪ ꯊꯦꯡꯕ꯭ꯔꯥ ꯅꯪꯁꯨ ꯊꯦꯡꯉꯦ
ꯊꯦꯡꯕꯅꯦ
ꯎꯝ ꯆꯥꯛ ꯏꯟꯖꯥꯡ ꯅꯪꯅ ꯊꯣꯡꯗ꯭ꯔꯦ
ꯈꯪꯗꯦ ꯃꯤ ꯊꯣꯛꯂꯛꯑꯦ
ꯏꯁ ꯅꯨꯡꯉꯏꯀꯣ ꯃꯤꯃꯆꯥꯗꯤ꯫
ꯎꯝ ꯅꯨꯡꯉꯥꯏꯇꯦꯗ
ꯆꯥꯛ ꯌꯦꯟꯁꯥꯡꯁꯨ ꯃꯤ ꯊꯨꯡꯍꯜ
ꯎꯝ꯫
ꯅꯪ ꯅꯁꯥꯛ ꯌꯥꯝ ꯐꯖꯩꯅꯦ
ꯏꯁ꯫
ꯏꯁ ꯈꯪꯕꯒꯤ ꯇꯥꯏꯤꯞꯇ꯫
ꯅꯪꯒꯤ ꯏꯁꯇꯦꯇꯁꯁꯨ ꯑꯗꯨꯝ ꯌꯦꯡꯖꯗꯨꯅ꯫
ꯑꯣ ꯌꯦꯡꯕ꯭ꯔꯣ
ꯎꯝ ꯈꯪꯗꯕ꯭ꯔꯣ
ꯈꯪꯗꯦ ꯑꯩ
ꯃꯁꯛ ꯌꯥꯝ ꯐꯖꯥꯕꯤꯒꯤ ꯌꯥꯝ ꯄꯣꯡꯉꯅꯨꯀꯣ
ꯄꯣꯡꯗꯤꯌꯦ ꯀꯗꯥꯏꯗꯒꯤ ꯄꯣꯡꯒꯦ ꯑꯁꯤ ꯐꯣꯟꯝ ꯄꯥꯏꯈꯠꯂꯤꯁꯤꯕꯣ
ꯎꯝ ꯎꯝ꯫
ꯄꯣꯔꯝꯒ ꯀꯩ ꯀꯥꯟꯅꯥ ꯂꯩꯅꯣ꯫
ꯑꯗꯨꯅꯤ ꯅꯣꯏꯠꯂꯩꯁꯥꯕꯤ ꯐꯖꯕꯁꯤꯡꯁꯦ ꯍꯦꯛꯇ ꯄꯣꯡꯒꯜꯂꯤꯅ ꯁꯛ ꯌꯥꯝ ꯀꯥꯛꯑꯅꯦ
ꯎꯝ ꯑꯌꯥꯝꯕꯅ ꯇꯧꯕ
ꯑꯗꯨꯅꯤ ꯅꯨꯄꯤꯁꯤꯡꯁꯦ꯫
ꯑꯩ ꯀꯣꯛ ꯆꯤꯛꯄꯅ ꯂꯣꯏꯔꯦ
ꯀꯩꯒꯤꯔꯣ꯫ ꯁꯥꯕꯤꯒꯔꯥ ꯆꯥꯛ ꯆꯥꯗꯕꯒꯤꯔꯥ ꯏꯁꯤꯡ ꯊꯛ ꯇꯥꯕꯤꯔꯣ ꯏꯁꯤꯡ ꯌꯥꯝ ꯊꯛꯑꯣ ꯑꯗꯨꯗꯤ ꯐꯔꯛꯅꯤ ꯀꯣꯛ ꯆꯤꯛꯄ ꯀꯥꯟꯗ ꯏꯁꯤꯡꯊꯛꯑꯗꯤ ꯐꯕꯅꯤ꯫ ꯍꯤꯗꯥꯛ ꯆꯥꯎ ꯀꯩꯅꯣ ꯍꯤꯗꯥꯛ ꯊꯝꯗꯕ꯭ꯔꯣ꯫ ꯋꯕꯒꯤꯗꯤ꯫ ꯀꯣꯛ ꯆꯤꯛꯀꯔꯥꯒ ꯆꯤꯟꯗꯥꯛ ꯆꯥꯗꯕꯤ ꯇꯨꯝꯕꯗꯣ ꯋꯥꯕꯅꯦ
ꯎꯝ ꯏꯁꯇꯣꯄꯦꯁ ꯂꯩꯔꯗꯤ ꯐꯒꯗꯕ
ꯐꯔꯗꯤ ꯑꯗꯨ ꯆꯥꯔꯗꯤ ꯐꯥꯕꯅꯦ꯫ ꯑꯩꯉꯣꯟꯗꯗꯤ ꯂꯩꯌꯦ꯫ ꯑꯗꯨꯅꯤ ꯅꯛꯇ ꯂꯩꯔꯝꯃꯗꯤ ꯄꯤꯕ ꯌꯥꯕꯀꯣ ꯀꯔꯤ ꯎꯄꯥꯏ ꯂꯩ꯫ ꯀꯔꯤꯔꯣ ꯇꯨꯝꯅꯤꯡꯈ꯭ꯔꯕ꯭ꯔꯣ꯫
ꯍꯦꯍꯦꯠ꯫
ꯕꯤꯠ ꯌꯥꯝ ꯌꯥꯎꯗꯅ ꯋꯥ ꯉꯥꯡꯉꯤꯗ꯫
ꯅꯠꯇꯤꯌꯦ꯫
ꯀꯩꯗꯧꯔꯒꯦ꯫ ꯄꯥꯈꯪ ꯑꯇꯣꯞꯄꯒ ꯄꯥꯈꯪ ꯑꯇꯣꯞꯄꯒ ꯋꯥ ꯁꯥꯟꯅꯕꯒ꯫ ꯑꯩꯒ ꯁꯥꯟꯅꯕꯁꯤ ꯈꯔ ꯈꯦꯠꯅꯩꯀꯣ
ꯏꯁ ꯑꯩ ꯑꯇꯣꯞꯄꯗ ꯒꯥꯏ ꯁꯥꯟꯅꯔꯒꯦ꯫
ꯇꯣꯛꯄꯒꯗꯤ ꯌꯥꯝ ꯄꯤ꯫ ꯕꯤꯠ ꯌꯥꯝ ꯂꯩꯅ ꯅꯪ ꯇꯧ ꯋꯥꯔꯤ ꯁꯥꯟꯅꯩ ꯑꯩꯉꯣꯟꯗꯗꯤ
ꯅꯠꯇꯦꯕ ꯍꯧꯖꯤꯛꯀꯤꯗꯣ ꯍꯥꯏꯕꯤꯒꯦꯕ꯫
ꯎꯝ ꯀꯔꯤ
ꯍꯧꯖꯤꯛꯀꯤ ꯑꯗꯨꯝ ꯃꯪ ꯃꯪꯒꯦ ꯇꯧꯋꯦꯅꯦ ꯅꯪꯕꯨ꯫
ꯏꯁ꯫ ꯐꯣꯟ ꯇꯧꯅ ꯑꯗꯨꯅꯦꯕ ꯅꯪ ꯕꯤꯠ ꯌꯥꯎꯗꯦ ꯍꯥꯏꯕꯗꯨ
ꯅꯠꯇꯦ ꯕꯤꯠ ꯌꯥꯎꯕ ꯌꯥꯎꯗꯕ ꯄꯨꯡꯗꯣ ꯌꯦꯡꯉꯨꯅꯦ ꯅꯪꯁꯨ꯫
ꯄꯨꯡꯗꯤ ꯉꯜꯂꯤꯗ ꯄꯨꯡ ꯅꯤꯄꯥꯟ ꯑꯌꯨꯛ ꯊꯦꯡꯅ꯫
ꯅꯠꯇꯦ ꯇꯨꯁꯨ ꯇꯨꯝꯕꯒꯤ ꯃ꯫ ꯇꯨꯡ ꯏꯜꯂꯦ꯫
ꯇꯨꯝꯃꯒꯦ ꯍꯥꯏꯔꯒ ꯑꯣꯟꯂꯥꯏꯟꯗ ꯂꯩꯅꯤꯅꯦ ꯈꯪꯒꯤꯅꯤꯅ꯫
ꯇꯨꯝꯈꯤꯔꯣꯏ ꯕꯥꯔꯣ ꯑꯃ ꯑꯗꯨꯋꯥꯏꯗ ꯇꯨꯝꯒꯅꯤ ꯑꯗꯣ ꯃꯤꯠ ꯎꯏꯁꯜꯂꯒ ꯑꯗꯨꯃꯥꯏꯅ ꯄꯣꯊꯥꯕꯁꯦ ꯌꯥꯝ ꯅꯨꯡꯉꯥꯏꯌꯦꯕ
ꯅꯨꯡꯉꯥꯏꯕꯅꯦ ꯅꯨꯡꯉꯥꯏꯕꯅꯦ
ꯎꯝ ꯑꯗꯨꯗ ꯅꯪ ꯃꯈꯣꯟꯁꯨ ꯑꯃꯨꯛ ꯇꯥꯁꯜꯂꯦ
ꯑꯩꯒꯤ ꯈꯣꯟ ꯀꯟꯅ ꯇꯥꯕ꯭ꯔꯣ ꯐꯖꯅ ꯇꯥꯕ꯭ꯔꯣ꯫
ꯎꯝ
ꯃꯩꯇꯩꯂꯣꯟ ꯌꯥꯝ ꯉꯥꯡ ꯍꯩꯔꯝꯃꯤꯀꯣ ꯃꯤꯁꯦ꯫
ꯍꯩꯇꯦꯗ ꯁꯨꯝ ꯉꯥꯡꯕꯒꯤ ꯋꯥꯅꯤ
ꯂꯩꯗꯦ
ꯅꯪꯗꯤ ꯌꯥꯝ ꯍꯩꯅꯦ ꯃꯩꯇꯩ ꯃꯥꯜꯂꯤꯅꯦ ꯅꯪꯗꯤ
ꯃꯥꯟꯒꯣ
ꯅꯪ ꯅꯣꯛꯄꯗꯣ ꯁꯛ ꯌꯥꯝ ꯐꯖꯩꯌꯦ ꯅꯪꯉꯣꯟꯗ ꯌꯥꯝ ꯄꯩꯌꯦ
ꯑꯦꯁ ꯑꯦꯁ ꯍꯧꯖꯤꯛ ꯅꯣꯛꯄꯁꯤ ꯎꯕꯩ ꯇꯥꯏꯞꯇ
ꯅꯨꯄꯥ ꯀꯣꯏꯕ꯭ꯔꯣ ꯀꯣꯏꯔꯝꯗꯧ ꯃꯥꯜꯂꯤ
ꯅꯨꯄꯥ ꯀꯣꯏꯗꯦꯗ ꯐꯣꯟꯕꯨꯗꯤ ꯇꯧꯋꯦ
ꯑꯩꯣꯏ ꯀꯣꯏꯅꯕ ꯂꯩꯇꯦ
ꯀꯣꯏꯅꯕꯃꯛꯇꯤ ꯂꯩꯇꯦ ꯑꯗꯨ ꯐꯣꯟꯕꯨꯗꯤ ꯇꯧꯋꯦꯅ
ꯑꯣꯀꯦ ꯗꯨ ꯑꯣꯏꯗꯤ
ꯂꯩꯩꯁꯥ ꯄꯥꯈꯪꯅꯤꯅ ꯀꯣ ꯅꯠꯇ꯭ꯔꯥ
ꯎꯝ ꯀꯥꯏꯗꯦ ꯀꯥꯏꯗꯦ ꯑꯗꯨꯗꯤ ꯑꯩꯅ ꯌꯥꯏ
ꯍꯌꯦꯡꯗꯤ ꯀꯥꯏ ꯆꯠꯇꯧꯉꯥ ꯎꯝ
ꯍꯌꯦꯡꯁꯦ ꯁꯟꯗꯦ ꯑꯣꯏꯕꯅꯤꯅ ꯉꯥꯛꯇꯪ ꯀꯥꯔꯨꯔꯒꯦ
ꯎꯝ
ꯑꯌꯨꯛꯇꯤ ꯀꯩ ꯏꯟꯖꯥꯡ ꯆꯥꯒꯦ
ꯑꯩꯁꯨ ꯈꯪꯉꯣꯢ ꯍꯋꯥꯏꯅꯦ ꯎꯝ
ꯑꯌꯨꯛꯇꯤ ꯃꯥꯟꯅꯔꯦ ꯑꯩꯈꯣꯏ ꯇꯅꯨꯈꯣꯏ
ꯎꯝ ꯊꯝꯈꯕ꯭ꯔꯣ ꯅꯪ
ꯍꯋꯥꯏ ꯗꯥꯜ
ꯍꯣ ꯍꯣꯢ ꯎꯝ ꯊꯥꯒ ꯌꯥꯕ ꯆꯠꯄꯗꯣ
ꯊꯥꯎ ꯉꯧꯋꯦ
ꯎꯝ
ꯊꯥꯎ ꯉꯧꯕꯅ ꯍꯦꯟꯅ ꯍꯥꯎꯋꯤꯀꯣ
ꯑꯥ ꯋꯦ ꯎꯝ ꯆꯝꯐꯨꯠꯇꯨꯗ ꯅꯥꯕ ꯀꯥꯟꯗꯒꯨꯝꯕ
ꯎꯝ ꯉꯁꯤꯁꯦ ꯅꯪ ꯋꯥ ꯉꯥꯡꯕꯁꯦ ꯕꯤꯠ ꯏꯌꯥꯎ ꯌꯥꯎꯗꯣꯏ ꯇꯥꯏꯞ ꯑꯃ ꯇꯧꯔꯛꯑꯦꯗ ꯎꯝ
ꯑꯁ ꯅꯠꯇꯦ ꯑꯩꯗꯣ ꯈꯔ ꯇꯨꯝꯅꯤꯡꯕꯩꯅꯦ ꯍꯌꯦꯡ ꯍꯌꯦꯡꯖꯨ ꯑꯃꯨꯛ ꯇꯧꯁꯤꯀꯣ
ꯍꯌꯦꯡ ꯐ꯭ꯔꯤ ꯑꯣꯏꯒꯗ꯭ꯔꯣ
ꯍꯌꯦꯡ ꯅꯨꯡꯗꯥꯡꯗ ꯅꯨꯡꯗꯥꯡ ꯄꯨꯡ ꯄꯟꯗꯨꯋꯥꯢꯗ
ꯑꯌꯨꯛꯇ ꯇꯧꯔꯛꯀꯦ ꯀꯩꯅꯣ ꯆꯥꯛ ꯆꯥꯊꯣꯛꯄ ꯂꯣꯏꯔꯒꯦ
ꯑꯌꯨꯛ ꯄꯨꯡ ꯅꯤꯄꯥꯜ ꯃꯥꯄꯜ ꯇꯔꯥ ꯇꯥꯗ꯭ꯔꯤꯉꯩꯗ ꯇꯧꯔꯛꯑꯗꯤ ꯌꯥꯏꯌꯦ
ꯊꯕꯛ ꯆꯠꯅꯤꯡꯉꯥꯏ ꯂꯩꯕ꯭ꯔꯣ
ꯑꯧ ꯇꯔꯥ ꯇꯥꯔꯗꯤ ꯁꯪꯗꯦ
ꯀꯔꯤ ꯊꯥꯕꯛꯅꯣ ꯅꯪꯗꯤ ꯀꯔꯤ ꯊꯕꯛ ꯑꯣꯏꯕꯖꯔꯥ ꯅꯨꯄꯥ ꯀꯣꯏꯕꯩꯔꯣ ꯆꯠ ꯁꯟꯗꯦꯗ ꯂꯧꯒꯤ ꯊꯕꯛ ꯀꯥꯏꯅ ꯀꯗꯔꯗꯤ
ꯅꯠꯇꯦ ꯊꯕꯛꯅꯦ
ꯅꯨꯄꯤꯁꯤꯡꯖꯦ ꯑꯩ ꯊꯥꯗꯗ꯭ꯔꯦꯗ ꯅꯨꯄꯤ ꯐꯪꯗ꯭ꯔꯦ ꯅꯨꯄꯤ ꯊꯥꯖꯗꯕꯒꯤ ꯑꯩ ꯅꯨꯄꯤ ꯀꯣꯏꯗ꯭ꯔꯦ ꯅꯨꯄꯤ ꯐꯪꯗ꯭ꯔꯦ
ꯐꯪꯗ꯭ꯔꯦꯅ ꯑꯗꯨꯝ ꯂꯩꯔꯗꯤ ꯐꯪꯉꯔꯣꯏ ꯅꯪꯅ ꯁꯦꯝꯒꯗꯕꯅꯦ
ꯑꯗꯣ ꯅꯪꯉꯣꯟꯗꯩ ꯇꯧ ꯅꯉꯣꯟꯗꯩ ꯁꯦꯟꯗꯣꯏꯅꯤ ꯍꯧꯖꯤꯛꯁꯦ ꯀꯩꯅꯣ
ꯃꯤ ꯑꯇꯣꯞꯄꯗꯁꯨ ꯁꯦꯝꯃꯝꯗꯧ ꯃꯥꯜꯂꯦ
ꯑꯇꯣꯞꯄꯕꯨꯗꯤ ꯁꯦꯡꯅ ꯅꯪ ꯉꯥꯏꯖꯔꯒꯦ ꯅꯪꯅ ꯔꯦꯗꯤ ꯑꯣꯏꯔꯦ ꯀꯥꯗ ꯍꯣꯏ ꯅꯪꯅ ꯔꯦꯗꯤ ꯑꯣꯏꯔꯦ ꯍꯥꯏꯕ ꯀꯥꯟꯗ ꯍꯥꯏꯔꯛꯑꯣ
ꯎꯝ ꯄꯨꯡ ꯑꯅꯤꯗ ꯇꯝꯅꯦꯕ
ꯍꯣꯏ
ꯀꯩꯗꯧ ꯂꯩꯗꯣꯕ ꯕꯣꯜ ꯌꯦꯡꯗꯣꯕ
ꯕꯣꯔꯤꯡꯗꯤ ꯑꯩꯁꯤꯡ ꯑꯦꯝ ꯑꯦꯛꯖꯥꯝ ꯅꯛꯈ꯭ꯔꯦꯑꯗꯨ ꯉꯍꯥꯛꯇꯪ ꯂꯥꯏꯔꯤꯛ ꯄꯥꯅꯤ ꯍꯣꯔꯦꯟꯗꯤ
ꯎꯝ